ꯑꯣ
ꯍꯜꯂꯣ
ꯍꯜꯂꯣ ꯍꯜꯂꯣ
ꯊꯕꯛ ꯍꯜꯂꯥꯑꯕ꯭ꯔꯣ
ꯍ ꯑꯦ ꯋꯥꯏ ꯇꯩꯕ ꯂꯣꯏꯔꯦ ꯆꯥꯛ ꯊꯣꯡꯕ ꯂꯣꯏꯔꯦ ꯑꯩ ꯆꯥꯛꯁꯨ ꯊꯣꯡꯒꯦ ꯏꯟꯁꯥꯡ ꯊꯣꯡꯕ ꯂꯣꯏꯔꯦ
ꯀꯩꯅꯣꯅꯦ ꯊꯕꯛ ꯌꯥꯝ ꯐꯩꯅꯦꯍꯦ ꯄꯨꯡ ꯀꯌꯥꯗ ꯍꯜꯂꯛꯀꯦ
ꯂꯣꯏꯕꯗꯤ ꯄꯨꯡ ꯑꯍꯨꯝꯗ ꯂꯣꯏꯑꯦ ꯑꯗꯨ ꯈꯣꯡꯒ ꯊꯣꯛꯂꯛꯑꯕꯅꯤꯅ ꯃꯌꯨꯝ ꯌꯧꯕꯗꯣ ꯄꯨꯡ ꯃꯔꯤ ꯌꯧꯔꯦ
ꯑꯩꯗꯤ ꯉꯁꯤ ꯆꯠꯇ꯭ꯔꯦ
ꯑꯣ ꯐꯔꯦ ꯐꯔꯦ ꯑꯩ ꯆꯥ ꯊꯛꯀꯦ ꯇꯧꯋꯦ ꯆꯝꯄ꯭ꯔꯥ ꯁꯨꯝꯃꯒ
ꯎ ꯆꯝꯄ꯭ꯔꯥꯕꯨ ꯄꯥꯟꯕꯥ ꯍꯧꯔꯕ꯭ꯔꯥꯅꯦ ꯌꯨꯝꯒꯦ
ꯆꯝꯄ꯭ꯔꯥ ꯄꯥꯟꯕ ꯍꯧꯈ꯭ꯔꯤꯌꯦ ꯌꯥꯝꯅꯗꯤ ꯆꯥꯎꯗ꯭ꯔꯦ ꯑꯗꯨꯕꯨ ꯈꯤꯇꯪ ꯈꯤꯇꯪꯗꯤ ꯌꯥꯔꯦ ꯃꯍꯤ ꯊꯣꯛꯑꯦ ꯆꯥ ꯆꯥꯠꯉꯥꯡꯒ ꯊꯛꯄ ꯌꯥꯝ ꯍꯥꯎꯋꯦ
ꯃꯤ ꯃꯤꯁꯤꯡ ꯂꯣꯏꯅ ꯂꯩꯇꯕ꯭ꯔꯣ ꯌꯨꯝꯗ ꯀꯃꯥꯏ ꯀꯃꯥꯏꯅ ꯇꯧꯒꯦ ꯀꯗꯥꯏ ꯀꯗꯥꯏ ꯆꯠꯂꯨ ꯒꯦ
ꯂꯩꯇꯦ ꯂꯩꯇꯦ ꯏꯃꯥ ꯏꯄꯥ ꯑꯅꯤ ꯕꯖꯥꯔ ꯆꯈꯤꯌꯦ
ꯀꯩ ꯂꯩꯕ ꯑꯣꯏꯕꯖꯥꯠꯂ
ꯍꯧꯖꯤꯛꯀꯥꯟꯗꯤ ꯆꯝꯄ꯭ꯔꯥꯁꯦ ꯑꯅꯤ ꯑꯍꯨꯝ ꯈꯛꯇꯗꯤ ꯌꯥꯝ ꯄꯥꯟꯗꯦ
ꯆꯝꯄ꯭ꯔꯥꯁꯦ ꯌꯣꯟꯂꯗꯤ ꯌꯥꯝ ꯇꯥꯡꯉꯦ ꯁꯤꯗꯗꯤ ꯆꯝꯄ꯭ꯔꯥ ꯑꯅꯤꯗ ꯌꯥꯡꯈꯩꯒꯨꯝꯕ ꯇꯧꯋꯦ
ꯌꯦꯁ ꯑꯧ ꯑ ꯑ ꯅꯒꯤ ꯅꯃꯥꯟꯅꯕꯤꯗꯣ ꯀꯔꯝ ꯀꯥꯟꯗ ꯆꯪꯒꯦ ꯍꯥꯏꯕ
ꯃꯥꯗꯤ ꯋꯥꯠꯂꯤ ꯊꯥ ꯍꯞꯇꯥ ꯑꯃꯅꯤ ꯍꯥꯏꯅ ꯆꯪꯦ ꯍꯥꯏꯌꯦꯦ
ꯑꯥ ꯇ ꯂꯈꯗ ꯇꯥꯏꯌꯦ ꯆꯥꯏꯌꯦ
ꯑ ꯉꯔꯥꯡꯒꯤ ꯎ ꯉꯔꯥꯡꯒꯤꯁꯨ ꯀꯣ
ꯍꯣꯏ
ꯑ ꯑꯩ ꯍꯣꯔꯦꯟ ꯍꯥꯏꯕꯤꯔꯀꯦ ꯋꯥꯔꯤ ꯍ ꯀꯤꯗꯧꯕ ꯂꯛꯑꯝꯃꯤꯅꯣ ꯏꯅꯦ ꯈꯣꯏꯗꯤ ꯑꯇꯩꯃ ꯈꯣꯏꯗꯤ
ꯑꯁ ꯂꯩꯕ ꯅꯨꯡꯉꯥꯏꯇꯕꯒꯤ ꯂꯥꯛꯏꯅꯤꯅꯦꯍ ꯍꯥꯏꯗꯤ ꯆꯥ ꯊꯛꯀꯗꯧꯔꯦ ꯆꯉ ꯥꯡꯅ ꯇꯦꯁ꯭ꯇ ꯄꯇꯥ ꯀ ꯄꯦ ꯇꯁꯄꯇ ꯄꯦ ꯆꯝꯄ꯭ꯔꯥ ꯁꯃꯦ ꯑꯗꯨꯒꯤ ꯆꯥꯥꯁ ꯁꯤꯅꯤ ꯌꯥꯝ ꯍꯥꯞꯄꯒ ꯊꯛꯄ ꯌꯥꯝ ꯍꯥꯎꯕꯅꯤ
ꯑꯦ ꯑꯗꯨ ꯈꯛꯇꯔ ꯆꯥꯅꯕꯗꯤ ꯌꯥꯎꯗ꯭ꯔꯣ ꯑꯨꯇ
ꯆꯥꯅꯕ ꯍꯥꯏꯕꯁꯦ ꯗꯕꯜꯨ ꯇꯤ ꯌꯥꯎꯋꯦꯕꯃꯥ ꯌꯥꯝ ꯍꯥꯎꯗ ꯆꯥꯅꯤ ꯅꯣꯏꯅ ꯃꯥꯅ ꯄꯥꯎ ꯍꯥꯏꯌꯦ
ꯑꯣ ꯅꯪ ꯂꯩꯔꯒ ꯂꯥꯛꯏꯔꯣ ꯍꯥꯏꯁꯦ
ꯍꯥꯥ
ꯅꯪ ꯂꯩꯔꯒ ꯄꯨꯔꯛꯏꯔꯣ
ꯈꯪꯗ꯭ꯔꯦꯗ
ꯑꯦ ꯀꯔꯤ ꯀꯔꯤ ꯂꯩꯔꯛꯄꯖꯥꯠꯂꯥ
ꯀꯩꯁꯨ ꯂꯩꯔꯛꯇꯦꯗ ꯀꯩꯁꯨ ꯂꯩꯔꯛꯇꯦ ꯍꯧꯖꯤꯛꯀꯥꯟꯅ ꯌꯥꯝ ꯇꯣꯜꯂꯦ
ꯍꯥ ꯍꯥ ꯅ ꯏ ꯈꯔ ꯐꯔꯔꯕ ꯆꯂ ꯃꯥꯅꯤ
ꯈꯪꯗꯦ
ꯐꯩꯅꯦ ꯊꯕ ꯈꯣꯡꯅ ꯊꯨꯅ ꯊꯨꯅ ꯂꯥꯛꯏꯅꯦ ꯅꯪꯗꯤ ꯍꯥ
ꯎꯝ ꯈꯣꯡꯅꯦ ꯍꯥꯂꯄꯅꯤꯅꯦ
ꯃꯔꯝꯅꯤꯅ ꯀꯒꯥꯔꯤ ꯇꯣꯡꯕ ꯂꯥꯛ ꯌꯥꯗ꯭ꯔꯣ
ꯃꯩꯇ꯭ꯔꯦꯅꯦꯏꯕꯦꯝꯃ
ꯒꯥꯔꯤ ꯆꯦꯟꯗꯕ꯭ꯔꯣ ꯀꯃꯥꯏ ꯇꯧꯔꯤꯔꯣ ꯍꯥꯏꯁꯦ
ꯀꯩꯅꯣ ꯎꯝ ꯀ꯭ꯔꯤ ꯆꯦꯜꯂꯦ ꯑꯗꯨꯕꯨ ꯄꯩꯁꯥ ꯏꯁ ꯑꯦꯦ
ꯀꯥ ꯃꯅꯨꯡꯗ ꯑꯁ ꯋꯥꯔꯦꯗ ꯀꯗꯥꯏꯗꯒꯤ
ꯀꯔꯤ ꯐꯤꯂꯝ ꯌꯦꯛꯁꯤꯔꯣ ꯍꯥꯏꯕ ꯃꯇꯝꯗ
ꯑꯩꯅ ꯑꯩꯅ ꯀꯩꯅꯣ ꯍꯥꯏꯕꯗꯣ ꯌꯦꯡꯉꯨ ꯌꯥꯗ꯭ꯔꯣ
ꯀꯔꯤ ꯍꯥꯏꯕꯔꯣ
ꯑꯩꯅ ꯍꯥꯏꯕꯗꯣ ꯌꯦꯡꯕ ꯌꯥꯗ꯭ꯔꯣ
ꯀ꯭ꯔꯤꯅꯣ
ꯑꯩꯅ ꯑꯥ ꯁꯤ ꯃꯃꯤꯡ ꯑꯃ ꯃꯤꯍꯥꯅꯇꯥ ꯍꯥꯏꯔꯒ ꯑꯃ ꯂꯩꯕꯗꯣ ꯑꯗꯨ ꯌꯦꯡꯉꯨ ꯍꯥꯏꯗꯅ ꯑꯗꯨ ꯌꯦꯡꯉꯣ ꯍꯣꯔꯦꯟ ꯑꯩ ꯑꯃꯨꯛ ꯍꯣꯏꯨ ꯐꯖꯅ ꯍꯥꯏꯕꯤꯒꯦ ꯇꯤꯚꯤꯗ ꯑꯗꯨꯝ ꯌꯦꯡꯉꯨ ꯀꯩꯅꯣ ꯇꯤꯚꯤ ꯆꯥꯎꯅ ꯂꯩꯕꯗꯨꯕꯨ ꯐꯤꯂꯝ ꯌꯦꯡꯅꯤꯡꯉꯥꯏꯒꯤꯅꯦ ꯀꯩꯅꯣ ꯇꯤꯚꯤ ꯂꯩꯕꯗꯣ
ꯍꯣꯏ
ꯅꯪꯒꯤ ꯆꯥꯗꯣ ꯏꯪꯕ ꯇꯥꯔꯦꯅꯦ ꯊꯛꯆꯜꯔꯣ ꯊꯛꯆꯜꯔꯣ
ꯑꯩꯒꯤ ꯆꯥꯁꯦ ꯍꯧꯖꯤꯛꯛꯇ ꯂꯣꯟꯕ ꯂꯣꯏꯗ ꯉꯥꯏꯔꯤꯌꯦ
ꯅꯥꯇꯣꯝꯇꯒꯤ ꯂꯣꯜꯂꯤꯔꯣ ꯃꯤ ꯂꯥꯛꯅꯩꯗꯥꯏ ꯃꯣꯏꯒꯤꯁꯨ ꯂꯣꯟꯕꯤꯌꯣ ꯌꯥꯗ꯭ꯔꯣ
ꯅꯤꯄꯥꯝ ꯈꯛꯇꯅꯦ
ꯑꯥ ꯑꯇꯣꯞꯄ ꯅꯥꯅꯥꯎ ꯁꯤꯡꯗꯤ ꯀꯗꯥꯏ ꯀꯗꯥꯏ ꯆꯠꯈꯔꯒꯦ
ꯑꯃꯁꯦ ꯇꯨꯝꯃꯦ ꯑꯃꯁꯦ ꯂꯥꯏꯔꯤꯛ ꯄꯥꯔꯦ
ꯑꯩꯅꯀꯣ ꯉꯁꯤꯖꯦ ꯀꯩꯅꯣ ꯇꯧꯕ ꯑꯍꯥꯟꯕ ꯑꯥꯎ ꯀꯩꯅꯣ ꯇꯧꯕꯗꯣ ꯇꯨ ꯂꯧꯊꯣꯛꯅꯕꯒꯤ ꯑꯃꯥ ꯁꯦꯠꯇꯠꯄꯗꯣ ꯑꯗꯨ ꯈꯪꯕ꯭ꯔꯥ
ꯑꯣ
ꯑꯗꯨ ꯇꯧꯕꯀꯣ ꯑꯗꯨꯒ ꯅꯥꯀꯟ ꯑꯃ ꯁꯦꯠꯄ ꯂꯣꯏꯔꯒ ꯅꯡ ꯅꯥꯀ ꯑꯃ ꯁꯦꯠꯅꯤꯉꯥꯏ ꯂꯣꯏꯊꯣꯛꯈ꯭ꯔꯕ ꯅꯥꯀꯟ ꯑꯃ ꯀꯩꯅꯣ ꯇꯧꯔꯦ ꯑꯗꯩ ꯀꯣꯛꯑ ꯂꯩꯔꯦ ꯅꯥꯀꯜ ꯑꯃꯗ ꯃꯌꯥꯝ ꯍꯧꯔ
ꯍꯣꯏ ꯍꯣꯏ ꯇꯧꯔꯣ ꯇꯧꯔꯣ ꯑꯩꯗꯤ ꯑꯗꯨꯒꯨꯝꯕ ꯁꯨꯡꯇꯧ ꯇꯧꯗꯦ
ꯑꯁ ꯀꯦꯃꯦꯔꯥ ꯐꯖꯕꯒ ꯂꯩꯔꯗꯤ ꯍꯧꯖꯤꯛ ꯑꯩ ꯃꯊꯛꯇ ꯂꯦꯞꯄꯤꯕꯅꯦꯕꯀꯣ ꯎꯝ ꯅꯝꯃꯗꯤ ꯐꯖꯥꯗꯧ ꯅꯝꯃꯗꯤ ꯐꯖꯥ ꯆꯀꯗꯕ ꯁꯤꯅꯔꯤ ꯑꯃ ꯊꯣꯂꯛꯑꯅꯤꯖꯦ
ꯃꯄꯥꯟꯗ ꯊꯣꯛꯑꯣ
ꯑꯩ ꯃꯅꯨꯡꯗ ꯂꯩꯔꯤꯌꯦ ꯑꯩ ꯇꯤꯕꯤ ꯀꯥꯞꯄꯤꯌꯦ
ꯐꯩꯌꯦ ꯐꯩꯌꯦ ꯎꯝ ꯍꯣꯏ ꯑꯗꯨꯗꯤ ꯐꯔꯦꯀꯣ
ꯍꯣꯏ ꯐꯔꯦ ꯐꯔꯦ